ꯇꯥꯌꯦ ꯕ꯭ꯔꯣ ꯉꯁꯤꯖꯨ ꯍ ꯍꯋꯥꯏꯒ
ꯏꯟ ꯗ ꯐꯤꯁ
ꯅꯩ
ꯗꯣ ꯃꯤꯒꯤꯗꯤ
ꯂꯣꯏ ꯊꯣꯡꯕ ꯂꯣꯏꯔꯕꯣ
ꯂꯣꯏꯗ꯭ꯔꯤ ꯍꯋꯥꯏ ꯈꯔ ꯋꯥꯠꯂꯤ
ꯑꯣ ꯉꯁꯤꯗꯤ
ꯉꯁꯤꯗꯤ ꯀꯩꯗꯧꯔ ꯂꯩꯔꯦ ꯀꯩꯅꯣ ꯑꯗꯣ ꯂꯩꯕ꯭ꯔꯥ ꯍꯣ ꯂꯩꯌꯦ ꯂꯩꯌꯦ ꯑꯥ ꯋꯥꯊꯤ ꯁꯥꯟꯅꯔꯒ ꯑꯗꯨꯝ ꯂꯩ
ꯑꯥ
ꯑꯃꯛ ꯅꯣꯡꯃꯥꯏ ꯀꯝꯕ ꯍꯧꯔꯕꯣ ꯎꯝ ꯍꯣ ꯍꯣ ꯇꯧꯕ ꯒ꯭ꯔꯣ ꯒ꯭ꯔꯣ ꯑꯗꯣ ꯒꯣꯒꯣꯗꯣ ꯅꯪ ꯀꯁꯇꯝ ꯇꯧꯁꯦ ꯍꯥꯏꯕꯅꯤꯃꯦ ꯑꯦꯁ ꯗ꯭ꯔꯦ ꯀꯥꯏꯗꯦꯗꯅ ꯇꯧꯕ ꯌꯥꯏꯅ ꯎꯝ ꯇꯧꯕ ꯌꯥꯏ
ꯃꯤ
ꯑꯦ ꯃꯤ ꯑꯃ ꯄꯨꯔꯛꯈ꯭ꯔꯣ ꯅꯪ ꯅꯪ ꯁꯅꯥꯅꯤꯡꯕ ꯃꯤ ꯂꯩꯕ꯭ꯔꯥ ꯑꯃꯗꯤ ꯂꯥꯏꯕꯅꯦ
ꯍꯩꯕ꯭ꯔꯥ ꯇꯥꯕ꯭ꯔꯣ
ꯑꯣ ꯇꯥꯏꯌꯦ ꯑꯩ ꯈꯣꯟ ꯑꯩꯈꯣꯟ ꯑꯣꯏꯅ ꯇꯥꯏꯌꯦꯅꯦ ꯀꯔꯤꯒꯤ
ꯈꯔ ꯅꯝꯊꯧꯗꯅ ꯃꯥ ꯑꯩꯈꯣꯟꯗꯣ ꯑꯗꯨꯒꯤ
ꯍꯧꯖꯤꯛ ꯍꯧꯖꯤꯛꯁꯨ ꯇꯥꯕ꯭ꯔꯣ
ꯌꯥꯔꯦ ꯍꯧꯖꯤꯛꯇꯤ
ꯑꯣ ꯑꯩ ꯕꯣꯂꯨꯝ ꯐꯨꯜ ꯊꯝꯕꯒꯤꯅꯤ ꯑ ꯑꯗꯨꯃꯥꯏ ꯑꯣꯏꯕ꯭ꯔꯥ ꯑꯩ ꯑ ꯅꯩꯔꯦꯍꯦ
ꯅꯩꯕꯅꯦ
ꯑꯩꯗꯤ ꯑ
ꯀꯩ ꯍꯥꯏꯕ
ꯅꯪ ꯍꯥꯏꯔꯣ ꯑꯩꯗꯤ ꯍꯥꯏꯔꯣꯏ
ꯎꯝ ꯍꯧꯖꯤꯛ ꯇꯧꯁꯦ ꯍꯥꯏꯕ꯭ꯔꯣ
ꯍꯧꯖꯤꯛ ꯅꯠꯇꯦ ꯍꯧꯖꯤꯛꯇꯤ ꯑꯃ ꯁꯛ ꯈ꯭ꯔꯦꯕꯀꯣ ꯍꯧꯖꯤꯛ ꯂꯣꯏꯔꯒ ꯇꯧꯕ ꯌꯥꯏꯕ
ꯑꯣ ꯅꯪ ꯅꯪ ꯑꯩꯔꯣ
ꯑꯥ
ꯀꯥ꯭ꯒꯤ ꯄꯨꯁꯅꯣꯍꯦ ꯑꯦꯠ ꯄꯣꯖꯤꯁꯟ ꯈꯠꯇ
ꯇꯔꯨꯛ ꯁꯨꯍꯥꯜꯂꯣꯗꯅ ꯇꯔꯨꯛ ꯁꯨꯍꯟꯗ꯭ꯔꯗꯤ ꯅꯪꯒꯤꯗꯣ ꯀꯜꯂꯣꯏꯕ
ꯂꯣꯏꯕꯥ ꯏꯁ ꯇꯔꯨꯛ ꯁꯨꯍꯟꯒꯗꯕꯅꯦ ꯎꯝ ꯍꯩ ꯑꯩꯒꯤ ꯍꯤꯔꯣ ꯂꯧꯅꯤꯡꯉꯥꯏ ꯄꯩꯁꯥꯗꯣ ꯔꯤꯐ꯭ꯔꯦꯁ ꯇꯧꯕꯒꯤꯅꯤ ꯑꯗꯨ ꯌꯥꯗꯦꯅꯦ ꯄꯩꯁꯥ ꯂꯩꯇꯦꯅꯤ
ꯑ ꯑꯍꯥꯟꯕ ꯃꯇꯝꯗꯗꯤ ꯍꯦꯔꯣ ꯃꯌꯥꯝ ꯂꯧꯗꯁꯨ ꯌꯥꯏꯅ ꯑꯗꯨꯒꯤ ꯈꯤꯇꯪ ꯈꯤꯇꯪ ꯇꯞꯅ ꯇꯞꯅ ꯂꯧꯔꯛꯇꯣꯏꯅꯦꯕ
ꯍꯤꯔꯣ ꯌꯥꯝꯃꯥꯗꯤ ꯁꯤꯟꯅꯕ ꯅꯨꯡꯉꯥꯏꯕ꯭ꯔꯣ
ꯅꯠꯇꯦ ꯍꯦꯔꯣ ꯌꯥꯝꯕꯒꯤ ꯅꯠꯇꯦ ꯑꯗꯣ ꯃꯣꯏꯗ ꯇ꯭ꯔꯨꯛ ꯁꯨꯔꯗꯤ ꯃꯣꯏꯗꯤ ꯀꯟꯕꯅꯦꯕꯀꯣ
ꯑꯥ
ꯑꯗꯣ ꯇ꯭ꯔꯨꯛ ꯁꯨꯗ꯭ꯔꯗꯤ ꯈꯔ ꯋꯥꯠꯄꯅꯦꯕ ꯑꯅꯤ ꯁꯨꯔꯗꯤ ꯑ ꯀꯣ ꯀꯩꯅꯣ ꯃꯣꯏꯗꯣ ꯇꯦꯟ ꯄꯔꯁꯦꯟ ꯇ꯭ꯋꯦꯟꯇꯤ ꯄꯔꯁꯦꯟ
ꯇꯨꯋꯦꯟꯇꯤ ꯄꯔꯁꯦꯟ ꯑꯗꯨꯃꯥꯏꯅ ꯇꯧꯔꯨꯀꯣ
ꯑꯗꯣ ꯇꯔꯨꯛ ꯁꯨꯔꯗꯤ ꯃꯌꯥꯝ ꯐꯪꯒꯅꯤꯕ ꯑꯗꯨꯒꯤꯅꯤꯗ
ꯑꯗꯣ ꯎꯝ ꯍꯦꯛ ꯆꯪꯂꯛꯄꯗ ꯇ꯭ꯔꯨꯛ ꯁꯨꯅꯤꯡꯉꯥꯏ ꯄꯩꯁꯥ ꯑꯗꯨꯝ ꯊꯝꯅꯤꯡꯉꯥꯏꯔꯣ
ꯑꯣ ꯇ꯭ꯔꯨꯛ ꯁꯨꯅꯤꯡꯉꯥꯏ ꯑꯗꯣ ꯀꯩꯅꯣꯝ ꯂꯩꯗꯅ ꯑꯞꯒ꯭ꯔꯦꯗ ꯇꯧꯕꯗꯣ
ꯑꯥ
ꯑꯗꯨꯗꯣ ꯍꯥꯟꯅ ꯇꯧꯗꯨꯏꯕ
ꯑꯣ ꯑꯩꯗꯤ ꯍꯤꯔꯣ ꯏꯁꯇꯥꯔ ꯀꯥꯅꯤꯡꯉꯥꯏ ꯑꯗꯨꯝ ꯇꯧꯔ
ꯑꯥ ꯃꯝ ꯅꯦꯝꯕꯥ ꯈꯣꯏꯗꯤ ꯌꯥꯝꯅ ꯀꯥꯅꯤꯡꯉꯥꯏ ꯀ ꯀ ꯌꯥꯝꯅ ꯀꯥꯗꯁꯨ ꯌꯥꯏꯕꯀꯣ ꯅꯦꯝꯃꯗꯤ ꯀꯥꯏꯗꯦꯕ ꯑꯗꯨꯒꯤ ꯃꯣꯏ ꯅꯦꯝꯕꯗꯨꯗꯤ ꯀꯥꯟꯅꯗꯦꯕ ꯀꯥꯔꯁꯨ
ꯑꯣ ꯃꯔꯤꯒꯨꯝꯕ ꯃꯉꯥꯒꯨꯝꯕ ꯄꯤꯕꯗꯣ ꯑꯥ
ꯑꯍꯨꯝ ꯑꯁ ꯇꯝ ꯑꯁꯇꯥ ꯑꯍꯨꯝ ꯇꯧꯑꯣꯕꯥ
ꯑ ꯑꯗꯣ
ꯇꯥꯏ ꯑꯅꯤ ꯑꯍꯨꯝ ꯅꯠꯇꯦ ꯅꯨꯄꯥ ꯑꯃ ꯑꯅꯤ ꯑꯍꯨꯝꯈꯩꯗꯨꯗꯤ ꯀꯅꯥꯗꯦꯕ ꯑꯣ ꯃꯣꯏ ꯏꯁꯇꯥꯔ ꯑꯅꯤꯅ ꯍꯥꯞꯄ ꯌꯥ ꯑꯗꯨꯒꯤ ꯅꯪꯗꯤ ꯑꯧ ꯑꯣꯏꯗꯕꯗ ꯃꯌꯥꯝ ꯑꯞꯒ꯭ꯔꯦꯗ ꯇꯧꯔ ꯂꯩꯑꯦ ꯕꯦꯔꯥꯅꯤꯍꯦ ꯅꯪꯁꯤꯗꯤ
ꯏꯁꯇꯥꯛ ꯏꯁꯇꯥ ꯀꯥꯔꯗꯤ ꯑꯩꯗꯤ ꯀꯟꯈ꯭ꯔꯦꯅꯦ ꯑꯗꯨ ꯈꯟꯃꯥꯅꯦ
ꯑꯗꯨꯃꯥꯏ ꯑꯣꯏꯕꯒꯤꯅꯦ ꯅꯪ ꯅꯪꯁꯦ ꯕꯦꯔꯥ ꯀꯥꯔꯤꯁꯦ
ꯎ
ꯑꯗꯨꯗꯤ ꯀꯥꯟꯗꯁꯨ ꯌꯥꯕꯅꯦꯕꯀꯣ ꯀꯥꯟꯅꯗꯦꯕ ꯑꯗꯨꯒꯤ ꯍꯣꯔꯦꯟ ꯑꯃꯨꯛ ꯆꯆꯥ ꯇꯧꯕꯗ ꯑꯝ ꯈꯔ
ꯑꯪꯒꯣ ꯋꯥꯡꯕꯗꯣ ꯀꯥꯅꯉꯥꯏ ꯇꯧꯕꯀꯣ ꯑꯥ ꯀꯁꯇꯝ ꯇꯧꯕ ꯌꯥꯕ꯭ꯔꯥꯅꯦ ꯑꯗꯨꯁꯨ
ꯌꯥꯏꯅꯦ ꯍꯣ
ꯑꯩꯒꯤꯗꯣ ꯃꯐꯝ ꯑꯃꯗ ꯊꯣꯛꯂꯛꯏꯅꯦ ꯍꯦꯛ ꯆꯪꯂꯛꯄꯗ ꯂꯣꯕꯤꯗꯨ ꯈꯪꯗꯦꯅꯦ ꯃꯐꯝ ꯑꯃꯗ ꯂꯦꯂꯥ ꯑ ꯍꯥ ꯊꯣꯛꯂꯛꯄ ꯍꯩꯇ꯭ꯔꯦ
ꯎꯝ ꯃꯥ ꯃꯊꯛꯇ ꯂꯩꯕꯅꯦ ꯅꯣꯡꯃꯩ ꯀꯥꯞꯄꯒꯤꯁꯨ ꯂꯩꯗꯥꯏꯅꯦ ꯑꯗꯨꯒꯨꯝꯃ
ꯈꯪꯗꯦ ꯑꯩꯗꯤ ꯂꯩꯕ꯭ꯔꯣ ꯂꯩꯅꯦ
ꯑꯗꯨꯅꯦ ꯑꯗꯨꯅꯦ
ꯃꯣꯠ ꯄꯤꯔꯒ ꯆꯦꯜꯂꯒ ꯂꯩ
ꯍꯣꯏ ꯍꯣꯏ ꯃꯊꯛꯇ ꯂꯩꯕꯅꯦꯕꯀꯣ ꯑꯃꯨꯛ ꯀꯩꯅꯣꯝ ꯇꯧꯅꯤꯡꯉꯥꯏ
ꯑꯣ ꯑꯩꯗꯤ ꯃꯐꯝ ꯈꯪꯗꯕ
ꯑꯥ ꯃꯤ ꯌꯥꯝ ꯂꯩꯕꯅꯦ ꯃꯊꯛꯇ ꯀꯩꯅꯣꯝ ꯇꯧꯅꯤꯉꯥꯏ ꯅꯪꯒꯤꯗꯣ ꯃꯨꯟꯈ꯭ꯔꯕꯣ
ꯑꯁ ꯑꯁ ꯈꯪꯗꯦ
ꯀꯣꯀꯥꯔꯗ ꯍꯥꯞꯄꯒ ꯀꯥꯝꯃꯣꯗꯅ
ꯑꯁ ꯀꯨꯀꯥꯔ ꯀꯨꯀꯥꯔꯗ ꯇꯧꯔꯗꯤ ꯈꯪꯗꯦ
ꯀꯨꯀꯥꯔꯗ ꯀꯥꯞꯄꯣ ꯀꯥꯞꯄꯒ ꯑꯃꯨꯛ ꯏꯪꯍꯜꯂꯒ ꯂꯧꯊꯣꯛꯄ ꯌꯥꯏꯅ
ꯀꯨꯀꯔ ꯀꯌꯥ ꯂꯩꯏꯕ꯭ꯔꯣ
ꯍꯧꯖꯤꯛꯔꯣ
ꯑꯥ
ꯑꯩ ꯈꯥꯇꯅꯦ
ꯀꯨꯀꯥꯔ ꯀꯨꯀꯥꯔ
ꯑꯣ ꯀꯨꯀꯥꯔ ꯑꯅꯤ ꯂꯩ ꯀꯩꯅꯣꯝ ꯀꯩꯅꯣꯝ ꯊꯣꯡꯒꯦ ꯍꯥꯏꯗꯤ ꯀꯨꯀꯥꯔꯗ ꯀꯥꯝꯃꯣ
ꯗꯥꯜꯗꯣ ꯍꯋꯥꯏꯗꯣ ꯊꯣꯡꯒꯦ ꯍꯥꯏꯔꯗꯤ ꯀꯨꯀꯥꯔꯗ ꯀꯥꯝꯕ ꯊꯥꯎ ꯍꯥꯄꯦꯗꯅ
ꯎꯝ
ꯀꯩꯅꯣꯝꯗ ꯐ꯭ꯔꯥꯏ ꯇꯧꯔꯣ
ꯑꯣ ꯇꯤꯜꯍꯧꯒ ꯑꯗꯨꯒꯨꯝꯕꯗꯣ ꯐ꯭ꯔꯥꯏ ꯇꯧꯔꯣ ꯑꯥ
ꯑꯗꯨꯒ ꯍꯋꯥꯏꯗꯣ ꯆꯥꯝꯃꯦꯗꯅ ꯑꯗꯨꯗꯤ ꯏꯁꯤꯡꯗ ꯍꯥꯞ ꯄꯣ ꯑꯗꯨꯒ ꯄꯨꯂꯞ ꯍꯩꯊꯔꯣ ꯑꯗꯨꯒ ꯑꯥ ꯊꯨꯝꯒꯨꯝꯕ
ꯃꯔꯤ ꯃꯉꯥ ꯀꯥꯝꯃꯗꯤ ꯃꯨꯜꯂꯅꯤꯕ ꯍꯣꯔꯦꯟ ꯑꯃꯨꯛ ꯇꯧ ꯇꯧꯊꯣꯛꯔꯗꯤ ꯑꯩ ꯏꯁꯤꯡ ꯂꯩꯇ꯭ꯔꯗꯤ
ꯂꯩꯔ ꯂꯩꯔꯒ ꯌꯥꯅꯤ ꯃꯌꯥꯝ ꯏꯁꯤꯡꯗꯣ ꯈꯔ ꯌꯥꯝ ꯌꯥꯝꯗꯕꯤꯗ ꯈꯔ ꯍꯥꯞꯄꯣꯕꯀꯣ ꯃꯔꯤ ꯃꯉꯥ ꯀꯥꯝꯃꯗꯤ ꯃꯨꯟꯕ꯭ꯔꯅꯤꯕ ꯌꯥꯝ ꯂꯥꯏꯅ ꯃꯨꯟꯕꯅꯦꯀꯣ ꯀꯨꯀꯥꯔ ꯀꯥꯝꯃꯗꯤ
ꯑꯁ ꯆꯪꯗꯤ ꯁꯣꯏꯔꯦꯅꯦ
ꯍꯦꯡꯋꯥꯏ ꯊꯣꯡꯕꯗ ꯑꯗꯨꯃꯥꯏꯅ ꯇꯧꯋꯣ
ꯍꯦ ꯍꯦ ꯍꯦ ꯆꯥꯛꯇꯤ ꯊꯣꯡꯉꯕꯣ
ꯑꯦꯁ ꯆꯥꯛꯗꯤ ꯉꯁꯥꯏꯅ ꯊꯣꯡꯕ ꯂꯣꯏꯈ꯭ꯔꯦ
ꯑꯣ ꯔꯥꯏꯁ ꯀꯨꯀꯔꯗ ꯊꯣꯡꯕ꯭ꯔꯥ
ꯔꯥꯏꯁꯟ ꯔꯥꯏꯁ ꯀꯨꯀꯔꯗ ꯊꯣꯡꯉ ꯆꯥꯕ ꯍꯥꯎꯇꯦ
ꯑꯥ ꯑꯥ ꯑꯗꯨꯕꯨꯗꯤ ꯑꯗꯨ ꯑꯣꯏꯕꯅꯦ ꯍꯣꯏ ꯅꯕꯥꯅꯤ ꯌꯨꯝꯗꯒꯤ ꯆꯦꯡ ꯊꯥꯔꯛꯇ꯭ꯔꯦ ꯔꯦꯁꯟ ꯑꯣꯏꯅ ꯆꯥꯔꯦ
ꯎꯝ ꯔꯦꯁꯟ ꯊꯥꯔꯛꯑꯦ ꯍꯥ ꯍꯥ ꯍꯥ ꯅ ꯕꯦꯛꯇꯣ ꯅꯠꯇꯦ ꯁꯄ꯭ꯂꯥꯏ ꯄꯤꯔꯛꯄꯗꯣ ꯒꯣꯕꯔꯃꯦꯟꯅ
ꯑꯣ ꯑꯣ ꯑꯣ ꯅꯍꯥꯟ ꯀꯩꯅꯣꯝ ꯂꯧꯕꯗꯣ
ꯑꯗꯨ ꯅꯠꯇꯦ
ꯑꯥ
ꯔꯦꯁꯟ ꯀꯥꯔꯗꯒꯤ
ꯑꯣ ꯑꯣ ꯑꯣ ꯐꯩꯅꯥ ꯍꯥꯎꯕꯅꯤ ꯔꯦꯁꯟ ꯗꯨꯁꯨ ꯍꯥꯎꯕꯅꯦ ꯑꯩꯈꯣꯏꯁꯨ ꯑꯗꯨꯃꯥꯏꯟ ꯆꯥꯔꯤꯅꯦ ꯎꯝ
ꯑꯦ ꯍꯥꯎꯔꯦꯅꯦ
ꯅꯩꯔꯦꯍꯦ ꯅꯪꯅ
ꯅꯪꯗꯤ ꯅꯣꯡꯃꯩ ꯀꯥꯞ ꯀꯥꯞꯅꯤꯡꯉꯥꯏ ꯂꯥꯛꯇ꯭ꯔꯣ
ꯎꯝ ꯑꯩ ꯍꯟꯗꯛ ꯅꯣꯡꯃꯩ ꯀꯥꯞꯇ꯭ꯔꯦꯃꯦ ꯍꯣꯔꯦꯟ ꯀꯥꯞꯁꯦ ꯍꯥꯏꯕꯅꯦ
ꯑꯥ ꯍꯧꯔꯦꯟ ꯀꯞꯁꯦ ꯀꯞꯁꯦ ꯋꯥꯔꯤ ꯇꯧꯔꯒ ꯀꯥꯞꯁꯦ ꯍꯥꯏꯕꯅꯕꯀꯣ ꯑꯥ
ꯑꯗꯣ ꯇꯞꯅ ꯇꯞꯅ ꯃꯌꯥꯝ ꯇꯧꯒꯥꯏꯔꯁꯦ ꯑꯗꯨꯗꯤ
ꯈꯪꯗꯦꯅꯦ ꯂꯥꯛꯇꯦꯅꯦ ꯌꯨꯝ ꯑꯃꯗ ꯂꯩꯕ꯭ꯔꯥ ꯈꯜꯂꯦ ꯑꯩꯗꯤ
ꯑꯗꯨꯝ ꯅꯨꯡꯇꯤ ꯈꯨꯗꯤꯡꯒꯤ ꯂꯥꯛꯄ꯭ꯔꯥ ꯅꯠꯇ꯭ꯔꯒ ꯃꯔꯛ ꯃꯔꯛꯇ ꯇꯨꯝꯕ ꯆꯠꯄ꯭ꯔꯣ
ꯑꯥ ꯎꯝ ꯑꯥ ꯅꯥꯏ ꯅꯥꯏꯃꯔ ꯁꯅꯥꯕꯝ ꯅꯨꯃꯤꯠꯇꯨ
ꯑꯥ
ꯑꯗꯨꯗ ꯆꯠꯂꯦ
ꯑꯣ ꯃꯣꯏꯁꯨ ꯌꯦꯡꯕ ꯂꯥꯛꯄ꯭ꯔꯥ ꯅꯣꯏ ꯃꯅꯥꯛꯇ
ꯌꯦꯡꯕ ꯂꯥꯛꯄ ꯅꯠꯇꯦꯅꯦ ꯃꯥꯅ ꯆꯠꯄꯅꯦ
ꯑꯗꯣ ꯀꯥꯏꯗ ꯌꯦꯡꯕ ꯆꯠꯄꯥ ꯃꯣꯏꯗꯤ
ꯈꯪꯗꯦꯅꯦ ꯐꯣꯟꯗ ꯌꯦꯡꯕ꯭ꯔ ꯀꯗꯥꯏꯗ ꯌꯦꯡꯕ꯭ꯔꯥ
ꯐꯣꯟꯗꯗꯤ ꯀꯥꯏꯗꯒꯤ ꯌꯦꯡꯗꯨꯏꯕ ꯃꯣꯏꯗꯤ
ꯇꯦꯕ꯭ꯂꯦꯠ ꯍꯥꯏꯌꯦꯅꯦ ꯃꯣꯏꯒꯤ ꯔꯦꯟ ꯃꯅꯥꯛꯇ ꯂꯩꯕꯗꯨ
ꯑꯣ
ꯌꯦꯡꯕ꯭ꯔꯥ ꯌꯦꯡꯗꯕ꯭ꯔꯥ ꯈꯪꯗ꯭ꯔꯦ
ꯀꯩꯅꯣꯝꯇꯪꯅꯦ ꯑꯗꯨꯗꯤ ꯑꯗꯨ ꯌꯦꯡꯕ ꯆꯠꯄꯒꯤ ꯍꯥꯏꯔꯒ ꯍꯥꯏꯖꯤꯟꯅꯕꯅꯦ ꯆꯥꯟꯁ ꯑꯗꯨꯅꯦ ꯑꯗꯨꯅ ꯅꯍꯥꯟ ꯆꯩꯈꯤꯕꯗꯒꯤ ꯑꯗꯨ ꯅꯨꯃꯤꯠꯇꯪ ꯌꯦꯡꯕ ꯆꯠꯄ꯭ꯔꯥ ꯅꯠꯇ꯭ꯔꯒ ꯑꯇꯣꯞꯄ ꯅꯨꯃꯤꯠꯁꯨ ꯆꯠꯄ꯭ꯔꯥ
ꯑꯈꯣꯏ ꯄꯨꯟꯅ ꯅꯨꯃꯤꯠ ꯑꯈꯣꯏ ꯄꯨꯟꯅ ꯅꯨꯃꯤꯠꯇꯤ ꯐꯪꯗꯦꯗꯦ ꯆꯠꯇꯦꯗ ꯆꯠꯄ ꯅꯨꯃꯤꯠ
ꯑꯥ ꯈꯪꯗ꯭ꯔꯦꯅꯦ
ꯈꯪꯗ꯭ꯔꯦ ꯀꯩ ꯍꯥꯏꯔꯨꯅꯤ ꯄꯥꯈꯪꯅ ꯅꯨꯄꯤ ꯀꯣꯏꯕ ꯍꯥꯏꯕꯁꯤꯅꯤꯗ
ꯌꯥꯔꯣꯏꯗꯥ ꯑꯈꯣꯏꯒꯤꯗꯤ
ꯎꯝ ꯌꯔꯔꯣꯏ ꯌꯔꯔꯣꯏ ꯑꯗꯨ ꯅꯨꯄꯥꯗꯣ ꯌꯦꯡꯒ ꯂꯩꯔꯗꯤ ꯌꯥꯔꯔꯣꯏ
ꯎꯝ ꯎꯝ
ꯃꯥꯗꯤ ꯀꯩꯅꯣ ꯃꯥꯒꯤꯗꯣ ꯇ ꯇꯔ ꯀꯩꯅꯣꯝ ꯇꯠꯇꯔꯦ ꯊꯕꯛꯇꯪ ꯑꯣꯏꯅ ꯆꯠꯈ꯭ꯔꯦ
ꯑ
ꯑꯣ ꯏꯟꯁ ꯈꯪꯗ꯭ꯔꯦꯅꯦ ꯑꯗꯨꯗꯤ ꯏꯁꯤꯁ ꯍꯌꯦꯡ ꯀꯥꯒ꯭ꯔꯦꯕ
ꯑꯥ ꯔꯦꯡ ꯀꯥꯒ꯭ꯔꯦ
ꯑꯗꯨꯅꯦꯕ
ꯅꯠ ꯁꯟꯗꯦꯗꯤ ꯆꯠꯄ꯭ꯔꯥ
ꯍꯧꯔꯦꯟ ꯑꯃꯨꯛ ꯇꯧꯔꯁꯤꯔꯨ
ꯉꯥꯎꯈꯣ ꯑꯩ ꯁꯟꯗꯦꯗꯤ ꯆꯞꯄ꯭ꯔꯣ
ꯍꯥꯥ
ꯁꯟꯗꯦꯗꯤ ꯆꯞꯄ꯭ꯔꯣ
ꯁꯟꯗꯦ
ꯑ
ꯁꯟꯗꯦ ꯁꯟꯗꯦ ꯁꯟꯗꯦꯗꯤ ꯂꯩꯒꯨꯝ ꯇꯧꯋꯦ
ꯑꯥ ꯅꯪ ꯆꯥꯛ ꯂꯦ ꯊꯣꯡ ꯊꯕꯛ ꯆꯤꯟꯕ꯭ꯔꯣ
ꯎꯝ ꯑ ꯂꯣꯏꯗ꯭ꯔꯤ ꯏꯟꯖꯥꯡ
ꯑꯣ
ꯈꯔ ꯋꯥꯠꯄ
ꯑꯣ ꯐꯔꯦ ꯐꯔꯦ ꯑꯗꯨꯗꯤ ꯊꯣꯡꯗꯣꯛꯑꯣ
ꯍꯥꯎꯋꯦ ꯑꯗꯨꯝ ꯃꯔꯝ ꯃꯣꯛ
ꯎꯝ ꯑꯥ ꯑꯥ ꯐꯥꯔꯦ ꯐꯥꯔꯦ ꯇꯥꯕ꯭ꯔꯣ